ꯇꯥꯔꯤꯕ ꯏꯅꯥꯎ꯫
ꯑꯩꯁ ꯏꯌꯥꯝꯕ ꯅꯨꯡꯉꯥꯏꯔꯤꯕ꯭ꯔꯣ ꯄꯥꯎ ꯅꯨꯡ ꯑꯣ ꯇꯥꯈꯤꯗꯕꯁꯨ ꯀꯨꯏꯔꯦ ꯀꯃꯥꯏ ꯀꯃꯥꯏ ꯂꯩꯔꯤ ꯀꯃꯥꯏ ꯂꯦꯜꯂꯤꯒꯦ꯫
ꯑꯁ ꯄꯟꯂꯩ ꯃꯔꯩꯔꯤꯌꯦ꯫ ꯑ ꯄꯥꯎ ꯄꯥꯎ ꯄꯥꯎ ꯐꯥꯎꯅꯔꯤꯁꯤꯅ ꯍꯥꯏꯔꯤꯁꯤꯅꯗꯤ ꯏꯕꯥꯅꯤ ꯍꯤꯡꯅꯔꯤ ꯍꯥꯏꯕꯅꯤ ꯅꯠꯇ꯭ꯔꯥ꯫
ꯏꯪꯅꯔꯤ ꯍꯥꯏ ꯑꯗꯨꯃꯅ ꯍꯥꯏ ꯇꯃꯦ ꯀꯩꯁꯨ ꯊꯣꯏꯗꯣꯛꯄ ꯑꯅꯥ ꯑꯌꯦꯛꯇꯤ ꯌꯥꯎꯗ꯭ꯔꯤꯀꯣ ꯍꯧꯖꯤꯛꯇꯤ꯫
ꯑꯁ ꯑꯅꯥꯥ ꯑꯌꯦꯛ ꯌꯥꯎꯗꯦ ꯑꯁ ꯅꯪ ꯐꯣꯟ ꯇꯧꯔꯛꯄꯁꯨ ꯇꯥꯟꯕꯨ ꯆꯥꯔꯦꯅꯦ꯫ ꯄꯨꯟꯗꯁꯨ ꯀꯨꯏꯔꯦ꯫
ꯀꯨꯏꯔꯦ꯫
ꯅꯣꯡꯃ ꯀꯥꯏꯗꯅꯣ ꯄꯨꯟꯊꯣꯛꯎꯧꯕ ꯌꯥꯏ꯫
ꯑꯦꯁ ꯄꯨꯟꯊꯣꯛ ꯄꯨꯊꯣꯛꯄ ꯌꯥꯏꯌꯦ ꯍꯔꯥꯎ ꯀꯨꯝꯍꯩ ꯃꯇꯝꯒ ꯅꯛꯁꯤꯜꯂꯛꯄꯒ꯫ ꯍꯔꯥꯎ ꯀꯨꯝꯍꯩ ꯀꯩꯀꯩ ꯃꯇꯝꯗ ꯄꯨꯟꯗ꯭ꯔꯗꯤ ꯏꯌꯥꯝꯕ ꯍꯧꯖꯤꯛ ꯀꯥꯟꯗꯤ ꯁꯪꯅꯗ꯭ꯔꯦꯅꯦ ꯃꯥꯥꯏ ꯃꯥꯒꯤ꯫ ꯍꯥꯏꯗꯤ ꯊꯕꯛ ꯏꯪꯈꯥꯡ ꯍꯥꯏꯗꯣ ꯅꯩꯅꯕꯅꯤꯅ ꯆꯤꯟꯅꯕꯅꯤꯅ꯫ ꯈꯪꯗꯦ ꯍꯔꯥꯎ ꯀꯨꯝꯍꯩ ꯃꯇꯝꯗ꯫ ꯃꯥꯅꯦ ꯀꯥꯡꯁꯨ ꯅꯛꯁꯤꯂꯛꯑꯦ ꯃꯊꯪ ꯃꯊꯪ ꯂꯥꯛꯑꯅꯤ ꯑꯗꯨꯝ
ꯑꯁ ꯀꯥꯡ ꯅꯨꯡꯁꯤꯕꯅꯤꯅꯦ ꯀꯥꯡꯁꯦ꯫ ꯀꯥꯡ ꯃꯇꯝꯁꯤ ꯑꯁ ꯊꯥꯏꯅ ꯑꯉꯥꯡ ꯑꯣꯏꯔꯤꯉꯩꯗ ꯍꯥ ꯈꯦꯆꯤ ꯆꯦꯟ ꯆꯦꯟ ꯂꯧꯕꯗ ꯅꯨꯡꯁꯤ
ꯃꯥꯅꯦ ꯊꯝꯕꯥꯜ ꯊꯝꯆꯠ ꯍꯦꯛꯄ ꯑꯗꯨꯗꯒꯤ ꯀꯥꯡ ꯂꯥꯞ ꯄꯗ ꯑꯩꯈꯣꯏ ꯊꯝꯕꯥꯜ ꯊꯝꯆꯦꯜ ꯃꯨꯜꯍꯧꯗꯣꯏꯒꯤ ꯍꯦꯛꯍꯧꯗꯣꯏꯒꯤ꯫ ꯂꯧꯍꯧꯗꯣꯏꯒꯤ ꯆꯥꯗꯣꯏꯒꯤ ꯇꯧꯕꯗꯣ꯫
ꯀꯥꯡ ꯃꯇꯝꯒꯤ ꯅꯣꯏ ꯔꯣꯝ ꯆꯥꯝꯒ ꯄꯥꯟꯗ꯭ꯔꯣꯅꯦꯍꯦ꯫
ꯍꯩꯁ ꯀꯩꯅꯣꯅꯦꯍꯦ꯫ ꯍꯧꯖꯤꯛꯄꯨꯗꯤ ꯈꯔ ꯆꯥꯎꯔꯛꯑꯃꯤ ꯆꯠꯈꯤꯗ꯭ꯔꯦ ꯑꯁ ꯑꯉꯥꯡ ꯑꯣꯏꯔꯤ ꯈꯇꯝꯗꯗꯤ꯫ ꯑꯉꯥꯡꯉꯩ ꯇꯧꯕ ꯍꯦꯛꯄ ꯈꯣꯠꯄꯗꯣ꯫ ꯎꯔ ꯅꯤꯡꯁꯤꯡꯉꯛꯏꯅꯤꯅꯦ ꯑꯩꯈꯣꯏꯁꯨ ꯃꯇꯝ ꯑꯃ ꯇꯧꯔꯝꯕꯗꯣ ꯀꯗꯥꯏ ꯀꯥꯈꯠ ꯀꯥꯈꯠꯂꯒ꯫
ꯖꯥꯝ ꯈꯔ ꯍꯧꯔꯝꯕꯅꯤ ꯑꯩꯈꯣꯏꯗꯤ ꯌꯥꯟꯊꯠꯈ꯭ꯔꯦꯅꯦꯖꯥꯝ
ꯃꯥꯅꯤ꯫ ꯎꯍꯩ ꯋꯥꯍꯩꯁꯤꯁꯨ ꯈꯔ ꯊꯥꯕ ꯐꯕꯖꯥꯠꯅꯤ ꯑꯀꯣꯏꯕꯗ꯫
ꯐꯩ ꯐꯩ ꯍꯩꯁ ꯍꯩꯅꯧ ꯃꯇꯝꯅꯤꯅ ꯍꯩꯅꯧ ꯆꯥꯕꯗꯗꯤ ꯄꯦꯜꯂꯕꯣꯠꯅꯤꯗ꯫
ꯃꯥꯅꯦ ꯃꯥꯅꯦ ꯃꯇꯝ ꯃꯇꯝꯒꯤ ꯑꯗꯨꯝ
ꯍꯩꯅꯧ ꯍꯩꯅꯧꯕꯨ ꯏꯆꯥ ꯆꯥꯗꯕ꯭ꯔꯣ ꯅꯪꯕꯨ꯫
ꯆꯥꯏꯑꯦ ꯍꯩꯅꯧ ꯑꯩꯈꯣꯏꯁꯨ ꯄꯥꯜꯂꯤꯌꯦ ꯃꯅꯤꯡꯗ ꯑꯩꯈꯣꯏ ꯃꯅꯤꯡꯗ꯫ ꯍꯩꯅꯧ ꯑꯗꯨꯗꯩ ꯑꯃꯨꯟꯕ ꯂꯩꯇꯦ ꯆꯥꯕ꯫ ꯈꯔ ꯑꯉꯥꯡꯈꯩ ꯇꯧꯔꯒ ꯃꯌꯥꯝ ꯇꯧꯔꯒ ꯏꯊꯟꯒꯨꯝꯕ ꯆꯥꯕꯃꯨꯛ ꯇꯟꯕ꯫
ꯑꯗꯨꯅ ꯍꯦꯛ ꯅꯍꯥꯛ ꯃꯌꯥꯝ ꯆꯥꯃꯤꯟꯅꯕ꯫ ꯑꯗꯨꯗꯒꯤ ꯍꯦꯛꯉꯥꯍꯥꯛ ꯄꯨꯜꯂꯒ꯫
ꯑꯗꯨꯃꯥꯏꯅ ꯍꯩ ꯔꯥ ꯆꯥ ꯈꯣꯠꯇꯅ ꯆꯥꯛꯀ ꯇꯣꯛꯄ ꯅꯨꯡꯊꯤꯟꯒꯤ ꯉꯥꯏꯍꯥꯛ ꯁꯪꯕ ꯇꯨꯝ ꯍꯧꯒꯜꯂꯒ꯫ ꯑꯗꯨꯅꯤ ꯇꯧꯖꯤꯁꯦ꯫ ꯏꯌꯥꯝꯕ ꯍꯣꯏꯗꯤ ꯀꯥꯡꯅꯨ ꯕꯥꯃꯣꯟ ꯀꯩꯅꯣ ꯇꯧꯕ ꯑꯗꯨꯝ ꯅꯛꯄ꯭ꯔꯣ ꯀꯃꯥꯏꯅ ꯂꯥꯞꯅ ꯂꯩꯕ꯭ꯔꯣ꯫
ꯕꯥꯕꯣꯟ ꯅꯠꯇꯦꯗ ꯑꯈꯣꯏꯒꯤ ꯂꯩꯀꯥꯏꯒꯤ ꯑꯣꯏꯅꯗꯤ ꯕꯕꯣꯟꯁꯦ ꯂꯩꯇꯤꯌꯦ꯫
ꯑꯥ꯫
ꯂꯩꯀꯥꯏ ꯑꯅꯤ ꯄꯨꯟꯁꯤꯜꯂꯀꯥꯟꯗ ꯕꯥꯕꯣꯟ ꯑꯃ ꯂꯩꯌꯦ ꯑꯈꯣꯏꯒꯤ ꯃꯇꯥꯝꯁꯦ ꯄꯤꯛꯇꯤ ꯄꯤꯛꯇꯦ ꯍꯥꯏꯇꯥꯔꯦ ꯀꯥꯡꯒ ꯆꯤꯡꯕꯁꯦ ꯌꯥꯝ ꯁꯥꯡꯅ ꯑꯗꯨꯝ ꯆꯤꯡꯉꯦ ꯑꯈꯣꯏꯒꯤꯗꯤ꯫
ꯑꯣ ꯑꯣ꯫
ꯂꯩꯀꯥꯏ ꯑꯗꯤꯃꯨꯛ ꯀ ꯆꯤꯡꯉꯦꯕ ꯑꯗꯨꯒ ꯃꯤꯁꯨ ꯌꯥꯝꯃꯦ ꯀꯥꯡꯒꯤ꯫
ꯆꯥꯕꯒꯤ ꯑꯣꯏꯔꯦ꯫ ꯑꯗꯩ ꯀꯥꯡꯒꯤ ꯈꯦꯠꯆꯤ ꯀꯠꯂꯛꯄꯕꯨ ꯑꯣꯏꯔꯦ ꯃꯔꯥꯡ ꯀꯥꯏꯅ ꯇꯧꯋꯤ꯫ ꯂꯩꯀꯥꯏ ꯃꯇꯨꯅ ꯂꯩꯀꯥꯏ ꯃꯇꯦꯛ ꯑꯃꯈꯛ ꯀꯥꯡ ꯆꯤꯡꯉ ꯇꯣꯛꯄꯗꯨꯁꯨ ꯅꯨꯡꯉꯥꯏꯅꯗꯕꯅꯦꯕ꯫
ꯃꯥꯅꯦ ꯃꯥꯅꯤ꯫
ꯑꯈꯣꯏꯗꯤ ꯈꯔꯗꯤ ꯅꯨꯡꯉꯥꯏꯌꯦ ꯀꯥꯡꯒꯨꯝꯕꯁꯦ ꯀꯥ ꯀꯥꯇꯣꯛ
ꯀꯨꯝꯍꯩ ꯍꯔꯥꯎꯒ ꯊꯣꯛꯂꯛꯄꯁꯤꯗꯤ ꯃꯤ ꯈꯔ ꯄꯨꯟꯕ ꯀꯩꯅꯣ ꯇꯧꯕꯅ ꯍꯦꯛꯇ ꯅꯨꯡꯉꯥꯏꯕꯅꯦꯕ ꯃꯤ ꯌꯥꯝꯗ꯭ꯔꯒꯗꯤ ꯀꯔꯤꯝ ꯀꯥꯟꯅꯗꯦꯕ꯫
ꯅꯨꯡꯉꯥꯏꯇꯦ ꯅꯨꯡꯉꯥꯏꯇꯦ꯫
ꯈꯪꯗꯦ ꯃꯅꯤꯄꯨꯔꯁ ꯀꯨꯝꯍꯩ ꯍꯔꯥꯎꯁꯤꯅ ꯈꯥ ꯂꯩꯒ ꯑꯃꯨꯛ ꯀꯥꯡ ꯂꯣꯏꯔꯒ ꯑꯇꯣꯞꯄ ꯑꯃ ꯑꯃꯨꯛ ꯂꯥꯛꯑꯅꯤ ꯑꯃ ꯑꯃꯨꯛ ꯑ ꯄꯪꯒꯟꯒꯤꯅꯦꯕꯨ ꯍꯥꯏꯕ꯭ꯔꯣ ꯇ꯭ꯔꯥꯏꯕꯦꯜꯒꯤꯅꯦꯕꯨ ꯍꯥꯏꯕ꯭ꯔꯣ
ꯑꯁ ꯍꯔꯥꯎ ꯀꯨꯃꯩꯒꯤ ꯏꯁꯇꯦꯠꯅꯤꯗ
ꯃꯥ
ꯃꯩꯇꯩꯒꯤꯗꯗ ꯂꯩꯔꯤꯕ ꯍꯔꯥꯎ ꯀꯨꯝꯍꯩꯁꯦ ꯌꯦꯡꯉꯣ ꯂꯥꯛ ꯀꯣꯇꯤꯅꯤ ꯂꯩꯔꯤꯁꯦ꯫ ꯃꯌꯥꯡꯒꯤꯁꯨ ꯌꯥꯎꯁꯜꯂꯦ ꯃꯩꯇꯩꯒꯤꯁꯨ ꯌꯥꯎꯁꯜꯂꯦ ꯂꯣꯏ ꯁꯨꯨꯅꯕꯥ ꯌꯥꯎ
ꯌꯥꯎꯔꯦ꯫
ꯅꯨꯄꯤꯁꯨ ꯃꯅꯤꯄꯨꯔꯁꯤꯗ ꯄꯨꯂꯞ ꯂꯩꯁꯤꯟꯕꯤꯅꯤꯗꯣ꯫
ꯃꯥꯅꯦ ꯃꯈꯜ ꯑꯝꯗ ꯑꯃꯨꯛ ꯐꯕ ꯃꯈꯜ ꯑꯝꯗ ꯑꯃꯨꯛ ꯐꯠꯇꯕ ꯇꯧꯔꯤꯁꯦ꯫
ꯐꯠꯇ꯭ꯔꯤꯅꯦ ꯍꯔꯥꯎ ꯀꯨꯝꯍꯩꯁꯤꯅ ꯁ꯭ꯀꯨꯜ ꯈꯔ ꯁꯨꯇꯤ ꯊꯥ꯫
ꯊꯥ
ꯑꯗꯒꯤ ꯂꯥꯟ ꯑꯃꯨꯛ ꯁꯨꯇꯤ ꯈꯔ ꯊꯥ ꯑꯉꯥꯡꯒꯩꯁꯤꯗꯤ ꯌꯥꯗ꯭ꯔꯦꯗ ꯁꯣꯠꯊꯔꯦ꯫ ꯃꯍꯩ ꯃꯁꯤꯡ ꯇꯝꯕꯗ ꯌꯥꯝ ꯌꯦꯠꯂꯦꯕ
ꯑꯗꯨ ꯍꯥꯏꯔꯒ ꯑꯈꯣꯏ ꯁ꯭ꯋꯥꯏꯗ ꯏꯟꯈꯠꯂꯛꯏꯕ ꯑꯉꯥꯡ ꯉꯩꯁꯤꯗꯤ ꯑꯁ ꯊꯥꯕꯜ ꯃꯇꯝ ꯀꯥꯁꯤꯗꯤ ꯅꯨꯃꯤꯗꯥꯡꯗꯤ ꯌꯨꯝꯗꯕꯨ ꯂꯩꯇ꯭ꯔ ꯄꯣꯠꯅꯤꯗ ꯊꯥꯕꯜ ꯆꯣꯡꯕ ꯌꯥꯎꯁꯪ ꯃꯇꯝ ꯌꯥꯎꯔꯛꯄꯁꯦ ꯂꯣꯏꯔꯦ ꯃꯣꯏꯅ ꯆꯠꯈ꯭ꯔꯤꯗꯤ ꯏꯟꯈꯠꯂꯛꯄ ꯑꯣꯏꯕꯒꯤ ꯉꯥꯎꯅꯤꯡꯕ ꯂꯥꯡꯅꯤꯡꯕꯗꯣ ꯑꯗꯨꯅꯤꯗ ꯌꯨꯝꯒꯤ ꯌꯨꯝꯒꯤ ꯃꯈꯥ ꯉꯥꯏꯍꯥꯛꯇ ꯂꯩꯕꯖꯥꯠ ꯅꯠꯇꯦ꯫
ꯑꯁ ꯑꯈꯣꯏ ꯃꯇꯝꯗꯗꯤ ꯊꯥꯕꯜ ꯂꯥꯏꯄꯨ ꯈꯣꯡꯅ ꯆꯠꯄ ꯉꯝꯕ ꯃꯐꯝ ꯈꯔ ꯆꯠꯂꯦ ꯂꯣꯏꯔꯦ꯫
ꯃꯥꯅꯤ ꯃꯇꯝꯗꯨꯗꯗꯤ ꯀꯌꯥꯁꯨ ꯙꯣꯟ ꯅꯨꯡ ꯇꯧꯅꯔꯒ ꯑꯗꯨꯝ ꯀꯕꯛ ꯀꯕꯛ ꯇꯧꯅꯔꯝꯃꯤꯗꯅꯀꯣ꯫
ꯍꯧꯖꯤꯛꯇꯤ ꯊꯥꯕꯜ ꯃꯐꯝꯁꯤ ꯃꯅꯝ ꯅꯝꯕꯗ ꯊꯥꯕꯜ ꯃꯐꯝꯁꯤ ꯊꯛ ꯎꯔꯦ꯫
ꯎꯔꯦ ꯎꯔꯦ꯫
ꯃꯩꯁꯦ ꯃꯄꯥꯟ ꯅꯨꯃꯤꯗꯥꯡ ꯌꯥꯎꯁꯪ ꯃꯇꯝꯗꯤ ꯃꯄꯥꯟ ꯊꯣꯛꯑꯒ ꯊꯛ ꯌꯦꯡꯕ ꯃꯩꯉꯥꯟꯗ ꯊꯛꯊꯛ ꯉꯥꯜꯂꯛꯄꯗꯣ ꯑꯣ ꯑꯁꯤꯗ ꯊꯥꯕꯟ ꯑꯃ ꯁꯤꯗ ꯊꯕꯟ ꯊꯤꯕ ꯌꯥꯔꯦ
ꯊꯥꯕꯟꯖꯨ ꯊꯣꯡꯒꯥꯟ ꯈꯨꯗꯤꯡ ꯇꯧꯕꯩ ꯇꯥꯏꯞꯇ ꯇꯧꯔꯦꯞ ꯍꯧꯖꯤꯛꯇꯤ ꯀꯥꯏꯗꯒꯤ ꯊꯥꯏꯅꯏ ꯇꯥꯡ ꯇꯥꯡꯅ ꯇꯧꯔꯝꯕꯅꯤꯅ ꯃꯒꯨꯟꯗꯣ ꯂꯩꯔꯝꯃꯦ
ꯃꯥꯅꯦ ꯊꯕꯛ
ꯀꯨꯝꯍꯩ ꯍꯔꯥꯎꯁꯨ ꯀꯌꯥ ꯃꯒꯨꯟ ꯂꯩꯇ꯭ꯔꯦ ꯇꯣꯏꯃꯜꯂꯛꯇꯅ
ꯑꯦ ꯊꯥꯕꯜ ꯑꯃ ꯁꯤꯟꯕꯗ ꯂꯩꯁꯥꯕꯤꯉꯩꯅ ꯁꯥꯔꯤ ꯃꯊꯥꯖꯤꯁꯨ ꯑꯔꯣꯏꯕꯤꯅꯤꯗꯣ
ꯃꯥꯅꯦ ꯃꯥꯅꯦ
ꯄꯥ ꯂꯥꯛ ꯑꯃꯒꯤ ꯃꯌꯥꯕꯨ ꯆꯪꯉꯦ ꯍꯥꯏꯅꯦ ꯂꯣꯏ ꯆꯤꯟꯕꯗ
ꯑꯗꯨꯒꯤ ꯍꯥꯏꯔꯒ ꯃꯣꯏꯁꯨ ꯄꯩꯁꯥ ꯈꯥꯏꯕ ꯈꯣꯠꯄ ꯆꯠꯄꯗꯣ ꯑꯦꯝ ꯑꯦꯜ ꯑꯦ ꯃꯟꯇ꯭ꯔꯤ ꯐꯥꯠꯇꯤꯉꯩꯁꯨ ꯂꯣꯠꯄ ꯌꯥꯎꯋꯦ ꯍꯥꯏꯔꯤ ꯑꯗꯨꯃꯥꯏꯅ ꯌꯥꯎꯁꯪ ꯌꯧꯔꯛꯄ ꯈꯣꯠꯂꯛꯄ ꯇꯧꯕꯁꯦ
ꯃꯥꯅꯦ ꯕꯣ ꯍꯥ ꯃꯟꯇ꯭ꯔꯤ ꯃꯟꯗꯣꯟ ꯑꯦꯝ ꯑꯦꯜ ꯂꯦꯅ ꯃꯨꯛ ꯈꯔ ꯐꯩꯌꯦ
ꯍꯣꯏ
ꯃꯤꯂꯦꯁꯤꯗꯤ ꯃꯥꯏ ꯂꯩꯀꯥꯏꯗꯨꯒꯤ ꯈꯨꯡꯒꯪꯗꯨꯒꯤ ꯂꯩꯁꯥꯕꯤꯈꯛ ꯂꯥꯛꯑꯝꯅꯤꯕ ꯃꯟ ꯃꯟꯇ꯭ꯔꯤ ꯑꯗꯨꯗꯤ ꯃꯅꯤꯄꯨꯔ ꯄꯨꯝꯕꯒꯤ ꯑꯣꯏꯔꯛꯄꯅꯤꯅ ꯂꯩꯀꯥꯏ ꯄꯨꯝꯅꯃꯛꯀꯤ ꯂꯩꯁꯥꯞ ꯂꯥꯛꯁꯤꯟꯕꯅꯤꯅ ꯊꯪꯅꯕ ꯅꯣꯏꯒꯤ ꯂꯦ ꯅꯣꯏꯒꯤ ꯀꯦꯟꯗ꯭ꯔꯒꯤ ꯂꯩꯁꯥꯕꯤꯗꯨꯅ ꯑꯈꯣꯏ ꯀꯦꯟꯗ꯭ꯔꯗ ꯄꯩꯁꯥ ꯂꯥꯛꯑ ꯈꯥꯏꯕꯗꯨꯗꯤ ꯈꯔ ꯏꯀꯥꯏꯅꯅꯤꯕꯀꯣ
ꯃꯥꯅꯦ ꯃꯥ
ꯈꯣꯏ ꯀꯦꯟꯗ꯭ꯔꯩ ꯑꯦꯝ ꯑꯦꯜ ꯂꯦꯗꯨꯅ ꯃꯟꯇ꯭ꯔꯤ ꯑꯣꯏꯇꯥꯔꯗꯤ ꯂꯥꯛꯑ ꯈꯥꯏꯕꯗ ꯀꯩꯁꯨ ꯏꯀꯥꯏꯔꯣꯏ ꯅꯪꯃꯟ ꯃꯤ ꯃꯣꯏꯖꯨ ꯏꯆꯟ ꯏꯆꯦꯁꯤꯡꯁꯤꯁꯨ ꯑꯈꯣꯏꯅꯗꯤ ꯉꯥꯡꯕꯤꯕ ꯇꯊꯤ ꯇꯊꯤꯅ ꯂꯦꯅꯀꯣ ꯃꯣꯏꯖꯨ ꯇꯧꯗ ꯌꯥꯗ ꯃꯣꯏꯒꯤꯁꯨ ꯍꯔꯥꯎ ꯀꯨꯝꯍꯩ ꯃꯇꯝꯗꯨ ꯌꯧꯔꯛꯑꯝꯅꯤꯅ ꯅꯨꯛꯇꯤꯒꯤꯗꯤ ꯇꯧꯕ ꯇꯦꯕ ꯁꯤꯗ ꯌꯥꯝ ꯀꯟꯅꯁꯨ ꯉꯥꯡꯕꯤꯕꯖꯦ ꯐꯠꯇꯤ ꯐꯠꯇꯕꯅꯤ ꯑꯗꯣ ꯑꯉꯝ ꯑꯉꯝ ꯍꯥꯄꯤꯔꯒꯀꯣ
ꯃꯣꯏꯒꯤ ꯑꯗꯨꯕꯨꯗꯤ ꯐꯥꯕ ꯏꯌꯥꯝꯕ
ꯎꯝ
ꯑꯗꯨꯗ ꯀꯨꯝꯍꯩ ꯍꯔꯥꯎꯗꯣ ꯑꯩꯗꯤ ꯌꯥꯎꯁꯪ ꯍꯥꯏꯔꯣ ꯃꯥꯏ ꯅꯨꯃꯤꯠꯇꯣ ꯐꯤꯛꯁ ꯑꯣꯏꯔꯗꯤ ꯐꯩ ꯁꯨꯝ ꯁꯥꯡꯙꯥꯔꯛꯄ ꯌꯥꯎꯕꯗꯣ ꯑꯈꯣꯏ ꯍꯦꯟꯖꯤꯟꯕ ꯑꯃ ꯑꯗꯨꯗꯅꯤ ꯃꯌꯥꯝꯅ ꯑꯃꯨꯛ ꯁꯥꯎꯅꯔꯤꯁꯤꯅ
ꯑꯗꯨ ꯍꯥ ꯍꯛ ꯑꯗꯨ ꯁ ꯑꯁꯣꯏꯕꯁꯦ ꯂꯩꯀꯥꯏ ꯍꯥꯏꯔꯦ ꯃꯅꯤꯄꯨꯔꯗ ꯂꯩꯔꯤꯕ ꯂꯩ ꯀꯥꯏꯖꯤꯗꯤ ꯌꯥꯝꯈ꯭ꯔꯦꯗ
ꯌꯥꯝꯈ꯭ꯔꯦ
ꯏꯁ ꯈꯨꯌꯥꯝ ꯑꯝꯅꯤ ꯌꯥꯝꯃꯤꯖꯦ ꯂꯩꯀꯥꯏ ꯈꯨꯗꯤꯡꯒꯤ ꯌꯧꯁꯪ ꯃꯇꯝꯗ ꯊꯥꯕꯜ ꯆꯣꯡꯗꯕ ꯂꯩꯀꯥꯏ ꯌꯥꯎꯗꯦꯕ ꯑꯗꯨꯅ ꯏꯃꯥ ꯃꯅꯤꯄꯨꯠ ꯗ ꯂꯩꯔꯤꯕ ꯂꯥꯏꯠ ꯍꯥꯏꯒꯦꯔꯥ ꯃ꯭ꯌꯨꯖꯤꯛ ꯍꯥꯏꯒꯦꯔꯥ ꯁꯥꯎꯟ ꯍꯥꯏꯒꯦ ꯀꯣꯟꯅꯔꯛꯇꯕ ꯑꯥ ꯁꯦꯗꯨꯜꯗꯨ ꯂꯩꯔꯛꯇꯝꯅꯤꯅ ꯃꯣꯏꯖꯨ ꯎꯄꯥꯏ ꯂꯩꯔꯛꯇꯝꯅꯤꯅ ꯃꯌꯥꯝꯅ ꯇꯧꯅꯔꯤꯗꯨꯗꯒꯤ ꯇꯥꯅ ꯙꯣꯜ ꯑꯃ ꯇꯧꯔꯒ ꯂꯥꯏꯠ ꯈꯔ ꯊꯥꯜꯂꯒ ꯍꯦꯛ ꯇꯧꯁꯤꯟꯕꯗꯨꯖꯨ ꯐꯖꯗꯝꯅꯤꯅ
ꯐꯖꯔꯦ ꯐꯖꯗꯦ ꯃꯌꯥꯝꯁꯤ
ꯅꯍꯥꯟꯒꯤ ꯌꯥꯎꯁꯪ ꯅꯨꯃꯤꯠ ꯃꯉꯥꯅꯤꯗꯨꯗꯒꯤ ꯍ ꯍꯦꯟꯗꯒ꯭ꯔꯒ ꯑꯈꯣꯏ ꯁꯪꯗ꯭ꯔꯦ ꯍꯥꯏꯔꯛꯄ ꯄꯣꯠꯇꯨꯗꯗꯤ ꯊꯤꯕꯖꯨ ꯐꯪꯖꯤꯜꯂꯛꯇ꯭ꯔꯗꯤ ꯑ ꯆꯩꯔꯥꯎꯕꯗ ꯇꯥꯕ ꯀꯥꯡꯕꯨꯅ ꯇꯥꯔꯦ
ꯇꯥꯔꯦ꯫
ꯆꯩꯔꯥꯎꯕꯗꯨꯁꯨ ꯇꯧꯅꯤꯡꯗꯦ ꯃꯣꯏ ꯍꯥꯊꯨ ꯍꯥꯊꯨ ꯇꯧꯅꯤꯡꯕꯗꯣ__
ꯎꯝ꯫
ꯍꯧꯖꯤꯛꯇꯤ ꯊꯥꯕꯜꯁꯤꯁꯨ ꯆꯦꯛꯇꯤ ꯆꯦꯛꯁꯤꯜꯂꯕꯅꯤꯅ ꯗꯤ ꯁꯤꯅ ꯄꯥꯔꯃꯤꯠ ꯄꯤꯒ ꯄꯤꯗꯦꯒ ꯗꯤ ꯁꯤ ꯄꯥꯔꯃꯤꯠ ꯂꯧꯅꯕꯒꯤꯀꯣ꯫
ꯄꯣꯛꯍꯣꯏ
ꯄꯛꯇꯧꯗꯤ ꯇꯧꯅꯗ꯭ꯔꯕꯅꯦꯕ ꯊꯥꯕꯜꯁꯦ꯫
ꯈꯪꯗꯦꯅ ꯇꯧꯔꯤꯁꯤ ꯊꯥꯕꯜꯒꯤ ꯇ꯭ꯔꯦꯟꯁꯦ ꯑꯑꯣꯟꯕꯅꯤ꯫ ꯍꯥꯏꯗꯤ ꯐꯤꯖꯪꯒ ꯈꯟꯗꯅ ꯀꯩꯅꯣ ꯇꯧꯗꯅꯒ ꯌꯥꯝ ꯇꯧꯅꯔ ꯃꯥꯜꯂꯦ꯫ ꯄꯩꯁꯥ ꯅꯨꯡꯁꯥꯁꯦ ꯍꯦꯛꯇ ꯑꯔꯣꯏꯕꯤꯗ ꯍꯩꯗꯅꯕꯤ꯫
ꯄꯩꯁꯥ ꯃꯥꯡꯍꯜꯂꯤꯃꯤ__ ꯀꯅꯥꯒꯨꯝꯕ ꯂꯩꯇꯕ ꯂꯥꯏꯔꯕ ꯑꯃ ꯍꯧꯖꯤꯛꯀꯤ ꯔꯤꯂꯤꯞ ꯀꯦꯝꯗ ꯂꯩꯔꯤꯕꯁꯤꯡꯁꯤꯒꯤ꯫
ꯐꯤꯖꯪꯒꯤ ꯄꯩꯁꯥꯗꯣ ꯀꯛꯊꯠꯂꯒ ꯄꯥꯡꯉꯗꯤ ꯂꯩꯁꯥꯕꯤꯡ
ꯃꯥꯟꯅꯦ ꯀꯅꯒꯗ ꯍꯥꯏꯗꯤ꯫ ꯃꯣꯏꯁꯨ ꯀꯨꯝꯍꯩ ꯍꯔꯥꯎꯗꯅꯣ ꯄꯥꯡꯊꯣꯛꯇꯕꯗꯤ ꯌꯥꯄꯣꯟꯇꯦ ꯈꯔ ꯄꯥꯡꯊꯣꯛꯆꯔꯣ꯫ ꯌꯥꯅꯕ ꯃꯑꯣꯡꯗ ꯇꯧꯔꯣꯀꯣ ꯄꯩꯁꯥꯗꯣ ꯍꯦꯛꯇ ꯃꯣꯏꯗꯤ ꯃꯣꯏ ꯃꯣꯏ ꯂꯩꯖꯕ__ ꯑꯗꯣ ꯑꯗꯣꯝꯗ ꯊꯣꯛ ꯃꯣꯛꯀꯤ ꯊꯥꯗꯕꯒꯤ ꯑꯗꯣꯝꯗ ꯑꯣꯏꯅ ꯇꯧꯅ ꯂꯩꯔꯦ꯫ ꯀꯨꯝꯃꯩ ꯍꯔꯥꯎ ꯍꯣꯏꯁꯤꯅ ꯑꯗꯨꯒꯤ ꯍꯥꯏꯔꯨꯔꯗꯤ ꯑꯈꯣꯏ ꯃꯩ ꯇꯩꯒꯤ ꯆꯠꯅꯕꯤꯒꯤ ꯀꯨꯝꯍꯩ ꯍꯔꯥꯎꯁꯤꯅꯕꯨ ꯐꯩꯗꯕ ꯁꯤꯖꯤꯕꯨ ꯆꯩꯔꯥꯎꯕ ꯂꯩꯔꯦ꯫ ꯑꯗꯩ ꯅꯤꯉꯣꯜ ꯆꯥꯛꯀꯧꯕ ꯃꯉꯥꯏꯔꯒ ꯑꯗꯨꯝꯕꯅꯕꯨ ꯍꯦꯟꯅ꯫
ꯒꯥꯅꯦꯁꯥꯖꯤꯕꯨ ꯆꯩꯔꯥꯎꯔꯕ ꯅꯤꯉꯣꯜ ꯆꯥꯛꯀꯧꯕ ꯑꯈꯣꯏꯒꯤ ꯍꯥꯏꯕ ꯏꯃꯣꯏꯅꯨ꯫
ꯃꯥꯅꯤ ꯃꯣꯏ ꯃꯤꯔꯣꯝꯗꯒꯤ ꯂꯥꯛꯄ ꯉꯩꯁꯤꯗꯤ ꯑꯈꯣꯏꯅ ꯃꯇꯧ ꯇꯝꯕꯅꯤ꯫ ꯇꯝꯃꯒ ꯍꯦꯛꯇ ꯑꯈꯣꯏꯟ ꯊꯣꯛꯄ ꯍꯦꯛꯇ ꯁꯦꯝꯇꯣꯔꯛꯑꯦ꯫
ꯃꯥꯅꯦ ꯑꯈꯣꯏ ꯃꯩꯇꯩꯒꯤ ꯃꯩꯇꯩꯒꯤ ꯍꯔꯥꯎ ꯀꯨꯝꯍꯩꯗꯤ ꯑꯍꯨꯝꯁꯤꯅ ꯂꯣꯏꯕ__
ꯂꯣꯕꯅꯦꯕ ꯑꯍꯨꯝꯁꯤꯅ ꯂꯩꯇꯕꯅꯦ
ꯂꯝꯇꯥꯏ ꯊꯥꯡꯖꯒꯤ ꯐꯣꯂꯥ ꯇꯣꯠꯂꯦ ꯂꯣꯏꯔꯦ
ꯍꯣꯏ ꯀꯩꯁꯨ ꯑꯗꯨꯝ ꯆꯝꯅ ꯇꯧꯋꯦꯕ ꯑꯗꯨ ꯍꯥꯏꯔ ꯅꯤꯉꯣꯜ ꯆꯥꯛ ꯑꯧꯕꯁꯨ ꯁꯨꯝ ꯑꯣꯜꯂꯛꯄꯁꯦ ꯈꯪꯗꯦꯅꯦ ꯑꯋꯨꯟꯄꯣꯠꯀꯤ ꯑꯣꯏꯅ ꯇꯧꯅꯔꯦꯅ ꯂꯥꯏꯔꯕ ꯉꯩꯗꯤ ꯉꯝꯅꯗ꯭ꯔꯦ ꯍꯩ ꯆꯥꯛꯀꯧꯅꯕ ꯃꯤꯅ ꯍꯥꯞꯄ ꯐꯣꯞꯄꯗꯨ ꯎꯅꯔꯒ ꯒꯥꯔꯤ ꯎꯟꯕ ꯏꯅꯥ ꯈꯨꯨꯟꯕ ꯉꯩꯅ ꯇꯧꯔꯤꯁꯦ
ꯗꯈꯤꯅꯥꯒꯤ ꯇꯥꯟꯕꯝꯁꯦ ꯗꯈꯤꯅꯥ ꯗꯈꯤꯅꯥ
ꯂꯩꯕꯥꯒꯤ ꯏꯅꯥ ꯈꯨꯨꯟꯕꯉꯩꯁꯤꯅ ꯂꯣꯏ ꯁꯦꯟꯇꯣꯔꯛꯄꯅꯤꯅꯦ ꯆꯠꯅꯕꯤꯉꯩꯁꯦ ꯂꯨꯍꯣꯡ ꯄꯩꯍꯣꯡꯕꯗꯒꯤ ꯍꯧꯔꯒ ꯗ꯭ꯔꯝ ꯙ꯭ꯔꯃ ꯀ꯭ꯔꯃ ꯇꯧꯕ ꯈꯣꯠꯄꯁꯤꯁꯨ ꯃꯣꯏ ꯃꯣꯏ ꯊꯣꯛꯄ ꯄꯩꯁꯥ ꯅꯨꯡꯁꯥꯒꯤ ꯍꯩꯊꯅꯕꯤ ꯑꯗꯨꯝꯕꯗꯣ ꯂꯥꯛ ꯃꯇꯨꯡ ꯏꯂꯦ ꯇꯧꯔꯤꯁꯦ
ꯅꯤꯡꯉꯣꯒꯩꯁꯨ ꯑꯩ ꯏꯕꯨꯡꯁꯦ ꯂꯩꯇꯦ ꯑꯩ ꯏꯄ꯭ꯋꯥꯁꯦ ꯂꯩꯇꯦ ꯈꯟꯕꯤꯗꯧ ꯅꯠꯇꯦꯅ ꯃꯌꯨꯝ ꯄꯥꯟꯈꯒꯔꯗꯤ ꯑꯩꯒꯤ ꯐ꯭ꯔꯤꯖ ꯄꯤꯌꯨ ꯑꯩꯒꯤ ꯋꯥꯁꯤꯡ ꯃꯦꯆꯤꯟ
ꯅꯨꯄꯤꯑꯣꯏꯅ ꯏꯃꯨꯡꯒꯤ ꯐꯤꯕꯝ ꯌꯦꯡꯕꯕꯤꯗ ꯃꯥꯄꯥꯏ ꯑꯋꯥ ꯌꯦꯡꯗꯕꯤꯗ ꯃꯤꯅ ꯇꯧꯋꯦꯅ ꯄꯪꯇꯧ ꯇꯧꯅꯕꯁꯨ ꯌꯥꯎꯔꯤꯅꯦꯕ
ꯑꯗꯣ ꯏꯃꯨꯡ ꯑꯃꯅ ꯁꯦꯜ ꯈꯔ ꯄꯥꯏꯕ ꯏꯃꯨꯡꯗ ꯃꯌꯨꯝ ꯄꯥꯟꯕ ꯃꯧꯗꯤꯀꯣ
ꯍꯣꯏ
ꯈꯔ ꯏꯅꯥꯛ ꯀꯩꯔꯛ ꯈꯨꯟꯕ ꯏꯃꯨꯡꯒꯤ ꯃꯧꯅ ꯄꯣꯔꯛꯄ ꯑꯎꯟ ꯍꯥꯏꯗꯤ ꯃꯥꯒꯤ ꯆꯥꯛꯀꯧꯕꯒꯤ ꯗꯈꯤꯅꯥꯗꯣ ꯎꯔꯨꯔꯒ ꯄꯥꯝꯃꯤ ꯃꯤ ꯃꯥꯖꯨ ꯀꯜꯂꯛꯏꯃꯤ ꯅꯠꯇ ꯑꯗꯨꯗ ꯃꯥꯅ ꯃ ꯑꯃ ꯂꯩ ꯃꯧꯃꯧꯄꯨꯋꯥ ꯑꯃ ꯂꯩꯌꯦꯅ ꯍꯦꯛꯇ ꯗꯤꯃꯥꯟꯖꯦ ꯇꯧꯁꯤꯟꯕꯤꯅꯦꯕ
ꯃꯅꯦ
ꯏꯃꯨꯡꯗꯨꯗ ꯂꯩꯃꯤꯟꯅꯔꯤꯕ ꯃꯧꯉꯩꯗꯨꯅ ꯍꯥꯏꯗꯤ ꯆꯥꯞ ꯃꯥꯟꯅꯔꯕ ꯍꯥꯏꯗꯤ ꯆꯥꯡ ꯑꯃꯗ ꯀꯩꯁꯨ ꯑꯍꯦꯟ ꯑꯍꯦꯟꯕ ꯄꯨꯅꯔꯛꯇ꯭ꯔꯗꯤ ꯃꯣꯏꯖꯨ ꯋꯥ ꯉꯥꯡꯅꯗꯦꯕ
ꯃꯥꯅꯦ
ꯑꯃꯅ ꯈꯤꯇꯪ ꯌꯥꯏꯐꯕ ꯏꯃꯨꯡꯗꯒꯤ ꯂꯥꯛꯑꯒ ꯈꯔ ꯍꯦꯟꯅ ꯄꯣꯔꯛꯄꯖꯤꯗꯅꯦꯕ ꯈꯣꯏꯗꯧ ꯊꯤꯠꯅꯗꯅ ꯑꯁ ꯑꯩꯒꯤꯗꯤ ꯑꯗꯨ ꯇꯧꯔꯦ ꯑꯩꯒꯤꯗꯤ ꯑꯗꯨ ꯇꯧꯔꯦꯅꯀꯣ
ꯃꯥꯅꯦ ꯆꯥꯀꯧ ꯃꯌꯥ ꯂꯥꯛ ꯁꯤꯗꯗꯤ ꯃꯣꯏꯖꯨ ꯀꯅꯥꯒꯨꯝꯕ ꯈꯔꯗꯤ ꯍꯔꯥꯎꯅꯕ ꯀꯥꯡꯕꯨ ꯑꯃ ꯏꯃꯨꯡ ꯈꯔꯗꯤ ꯀꯅꯥꯒꯨꯝꯕ ꯈꯔꯗꯤ ꯀꯥꯞꯄ ꯀꯥꯡꯕꯨ ꯑꯃꯖꯨ ꯌꯥꯎꯔꯝꯃꯤꯁ ꯑꯗꯨꯒꯤ ꯍꯥꯏꯔꯨꯔꯗꯤ ꯊꯥꯏꯅꯉꯩ ꯃꯇꯝꯗ ꯌꯥꯝ ꯐꯈ꯭ꯔꯦꯗ ꯏꯌꯥꯝ ꯏꯆꯥꯝ ꯆꯥꯝꯅ ꯍꯣꯏ ꯏꯆꯥꯝ ꯆꯥꯝꯅ ꯗꯛ ꯗꯈꯤꯅꯥ ꯈꯔ ꯍꯥꯏꯗꯤ ꯐꯤꯔ ꯑꯃ ꯀꯩ ꯑꯃ ꯐꯨꯔꯤꯠ ꯑꯃ ꯀꯩ ꯑꯃ ꯐꯅꯦꯛ ꯑꯃ ꯀꯩ ꯑꯃ ꯇꯧꯔꯒ ꯂꯥꯛꯑꯒ ꯑꯩꯗꯤ ꯎꯅꯗꯕꯒꯤ ꯀꯨꯏꯅ ꯀꯥꯎꯅꯔꯨꯕ ꯈꯣꯠꯅꯔꯨꯕꯗꯣ ꯆꯍꯤ ꯑꯃꯒꯤ ꯃꯅꯨꯡꯗ ꯑꯃꯨꯛꯇꯪ ꯆꯥꯛ ꯆꯔꯥ ꯑꯃ ꯆꯥꯃꯤꯟꯅꯔꯒ ꯃꯕꯨꯡ ꯃꯧꯄꯨꯋꯥ ꯃꯌꯥꯝ ꯎꯅꯕꯗꯣ
ꯂꯨꯄꯥ ꯇꯔꯥ ꯑꯃ ꯀꯨꯟ ꯑꯃ ꯗꯛꯈꯤꯅ ꯍꯥꯞ
ꯗꯈꯤꯅꯥ ꯍꯥꯞꯄꯒ ꯆꯥꯝꯅ
ꯍꯧꯖꯤꯛꯇꯤ ꯗꯈꯤꯅꯥꯖꯨ ꯆꯧꯉꯥꯒꯤ ꯃꯈꯥ ꯂꯧꯅꯗꯦ ꯍꯥꯏꯔꯤꯅꯦ
ꯂꯧꯗꯦ ꯂꯧꯗꯦ ꯀꯗꯥꯏꯗꯒꯤ ꯍꯧꯖꯤꯛꯇꯤ ꯑꯗꯨ ꯍꯥꯞꯄꯨ ꯂꯤꯁꯤꯡ ꯂꯤꯁꯤꯡ ꯃꯉꯥ ꯂꯤꯁꯤꯡ ꯇꯔꯥ ꯍꯥꯏꯅ ꯇꯧꯔꯒ ꯑꯩꯒꯤ ꯐꯨꯔꯤꯠ ꯂꯩꯗꯣꯏꯅꯤ ꯑꯩꯒꯤ ꯒꯥꯔꯤ ꯂꯩꯗꯣꯏꯅꯦꯅ
ꯏꯄꯥ ꯏꯄꯨꯖꯤꯡꯅ ꯅꯤꯡꯉꯣꯟꯅ ꯃꯄꯥꯝꯗ ꯂꯛꯑꯒ ꯄꯤ ꯇꯍꯩꯗꯦ ꯄꯤ ꯄꯤ ꯇꯥꯕ ꯐꯠꯇꯦ ꯍꯥꯏꯔꯤꯃꯤ ꯅꯠꯇ꯭ꯔꯥ
ꯃꯥꯅꯦ
ꯃꯣꯏꯅ ꯇꯧꯔꯤꯕ ꯃꯑꯣꯡꯗꯣ ꯎꯕꯗꯗꯤ ꯁꯣꯝꯗꯗꯤ ꯂꯩꯕ ꯂꯩꯇꯕ ꯊꯤꯗꯉꯩ ꯄꯨꯕ ꯂꯪꯕ ꯇꯧꯔꯒ ꯃꯊꯥ ꯁꯥꯍꯧꯗꯣꯏꯅꯦꯕ
ꯇꯧꯔꯦ
ꯑꯗꯨꯒ ꯑꯃꯔꯣꯝꯗꯗꯤ ꯑꯁꯨꯝꯕ ꯐꯠꯇꯕ ꯆꯠꯅꯕꯤꯖꯦ ꯀꯨꯏꯗ꯭ꯔꯤ ꯆꯪꯉꯛꯏꯖꯦ
ꯀꯨꯏꯗ꯭ꯔꯤꯏꯌꯥꯝꯕ ꯃꯁꯦ ꯅꯍꯥ ꯑꯣꯏꯔꯤꯕ ꯑꯈꯣꯏ ꯂꯥꯏꯔꯤꯛ ꯂꯥꯏꯁꯨ ꯍꯩꯕ ꯈꯔꯅꯁꯨ ꯁꯦꯝꯗꯣꯛꯅꯕ ꯍꯣꯠꯅꯕꯁꯦ ꯃꯊꯧ ꯇꯥꯏ ꯈꯔ
ꯁꯦꯝꯗꯣꯛꯀꯗꯕꯅꯦ ꯂꯥꯏꯔꯤꯛ ꯍꯩꯕ ꯀꯥꯡꯕꯨꯖꯤ ꯑꯁꯣꯏꯕ ꯌꯥꯝ ꯌꯥꯎꯔꯤꯅꯦ ꯑꯐ ꯂꯥꯏꯔꯤꯛ ꯈꯛ ꯍꯩꯕ ꯑꯆꯧ ꯑꯁꯥꯡꯗꯤ ꯃꯣꯏꯅ ꯑꯣꯏ ꯂꯩꯔꯦ
ꯀꯣꯜꯂꯦ
ꯃꯣꯏꯅ ꯁꯦꯝꯗꯣꯛꯀꯗꯧꯕꯗꯣ ꯁꯦꯝꯗꯣꯛꯇ꯭ꯔꯦ ꯑꯈꯣꯏꯅꯗꯤ ꯀꯩꯗꯧꯔꯨꯅꯤ ꯅꯠꯇ꯭ꯔꯥ
ꯃꯥꯅꯤ ꯃꯥꯅꯤ ꯑꯗꯨꯅꯤ ꯀꯩꯕꯨ ꯇꯧ ꯉꯝꯃꯨꯅꯤ ꯑꯈꯣꯏꯗꯤ ꯑꯗꯨꯝ ꯃꯌꯥꯝ ꯇꯧꯔꯦ ꯃꯌꯥꯝ ꯇꯧꯔꯛꯏꯁꯤꯗꯨ ꯃꯇꯨꯡ ꯏꯟꯅꯕ ꯅꯠꯇꯅ ꯃꯌꯥꯝ ꯑꯣꯜꯂꯛꯄꯩꯗꯨꯅꯤ ꯑꯑꯣꯟꯕꯅꯦꯕꯁꯦ